ꯑꯦ ꯅꯪꯒꯤ ꯃꯤꯡ ꯊꯣꯛ ꯇꯦꯅꯦ ꯉꯁꯤ ꯑꯅꯧꯕ ꯃꯤꯡ ꯂꯩꯔꯝꯃꯤꯅꯦ ꯑꯩꯗꯤ ꯑꯅꯧꯕ ꯃꯤꯔ ꯍꯥꯏꯔꯒ ꯇꯥꯏꯌꯦ ꯀꯩꯗꯧꯔꯤꯅꯣ
ꯅꯪꯒꯤ ꯈꯣꯟ ꯇꯥꯗꯕ ꯑꯗꯨꯒꯤꯅꯦ ꯋꯥꯔꯤ ꯁꯥꯗꯣꯛꯇꯦ ꯅꯣꯏꯗꯤ ꯄꯩꯁꯥ ꯇꯥꯔꯒ ꯆꯦꯟꯅꯤ
ꯍꯥꯥ
ꯅꯣꯏꯗꯤ ꯄꯩꯁꯥ ꯕꯤꯖꯤꯅꯦꯁ ꯇꯧꯔ ꯆꯦꯈ꯭ꯔꯤꯗꯣ ꯑ
ꯇꯧꯒꯗꯕꯅꯦ ꯀꯩꯅꯣ
ꯀꯦꯗ꯭ꯔꯣ ꯅꯣꯏꯗꯤ
ꯍꯥꯥ
ꯀꯣꯜ ꯇꯧꯔꯁꯨ ꯐꯪꯗ꯭ꯔꯦ ꯋꯥꯔꯤ ꯁꯥꯕꯁꯨ ꯐꯪꯗ꯭ꯔꯦ ꯅꯣꯏꯗꯤ ꯅꯨꯡꯉꯥꯏꯕ꯭ꯔꯣ ꯍꯥ
ꯅꯨꯡꯉꯥꯏꯅ
ꯅꯨꯡꯉꯥꯏꯔꯗꯤ ꯌꯥꯔꯦ
ꯑꯗꯨꯝ ꯅꯨꯡꯉꯥꯏꯕꯅꯦ ꯅꯪꯁꯨ ꯌꯦꯡꯉꯣ ꯆꯥꯛ ꯆꯥꯔꯕꯣ
ꯆꯥꯗ꯭ꯔꯤ ꯍꯧꯖꯤꯛ ꯏꯔꯨꯕ ꯂꯩꯔꯤ ꯑꯩꯗꯤ ꯑꯩꯗꯤ ꯏꯔꯨꯕ ꯂꯣꯏꯈ꯭ꯔꯦ ꯁꯤꯕꯨ ꯂꯥꯎꯠ ꯁ꯭ꯄꯤꯀꯔ ꯊꯝꯕ ꯌꯥꯗꯕꯖꯥꯔꯣ
ꯌꯥꯏꯅ
ꯑꯩꯗꯤ ꯂꯥꯎꯠ ꯁ꯭ꯄꯤꯀꯔ ꯊꯣꯛꯇꯦꯗ
ꯀꯩꯒꯤ
ꯀ꯭ꯔꯤꯒꯤꯔ ꯀꯣ
ꯁꯦꯝꯃꯨꯅ ꯑꯩꯗꯤ ꯇꯥꯏ ꯂꯥꯎꯠ ꯁ꯭ꯄꯤꯀꯔ ꯊꯝꯗ꯭ꯔꯁꯨ ꯌꯥꯏ ꯊꯝꯃꯁꯨ ꯌꯥꯏ ꯀꯩꯁꯨ ꯀꯥꯏꯗꯦ ꯀꯩꯅꯣ
ꯀꯤꯗꯧꯔꯤꯒꯦ ꯍꯧꯖꯤꯛ
ꯀꯔꯤꯒꯤꯁꯨ ꯀꯥꯏꯗꯦ ꯑꯩꯁꯨ ꯆꯥꯛ ꯍꯤꯟꯖꯥꯡ ꯊꯣꯡꯕ ꯂꯣꯏꯔꯒ ꯍꯧꯖꯤꯛ ꯏꯔꯨꯔꯒꯦ ꯇꯧꯕꯅꯦ ꯑꯃꯨꯛ ꯅꯪ ꯀꯣꯜ ꯇꯧꯔꯛꯑꯦ
ꯑꯣ ꯑꯗꯣ ꯄꯩꯁꯥ
ꯀꯔꯤꯁꯨ ꯇꯧꯗꯦ ꯀꯩꯅꯣꯅꯦ ꯑꯗꯨꯃꯥꯏ ꯍꯥꯏꯒꯅꯨ ꯍꯥꯏꯔꯒ
ꯑꯩ ꯍꯧꯔ ꯑꯩ ꯍꯣꯔꯦꯟ ꯍꯥꯏꯕꯤꯒꯦ
ꯑꯣꯀꯦ ꯑꯗꯨꯗꯤ ꯌꯥꯏ
ꯑꯩꯒꯤ ꯕꯤꯖꯤꯅꯦꯁꯀꯤ
ꯅꯪ
ꯀꯔꯤ
ꯑꯩ ꯍꯣꯔꯦꯟ ꯀꯣꯟꯅ ꯍꯥꯏꯕꯤꯒꯦ ꯍꯧꯖꯤꯛꯇꯤ ꯍꯥꯏꯔꯔꯣꯏꯒꯦ
ꯌꯥꯏ ꯌꯥꯏ
ꯀꯔꯝ ꯀꯥꯟꯗ ꯅꯪ ꯆꯥꯛ ꯆꯥꯗꯣꯏꯕ ꯄꯨꯡ ꯀꯌꯥ ꯑꯩꯔꯣ ꯀꯣꯟꯁꯝ ꯄꯨꯔ ꯑꯃꯅꯦ ꯖꯦꯟꯗꯦꯟꯒ ꯏꯔꯣꯟꯕ ꯑꯃꯒ ꯁꯦꯝꯒꯦ ꯇꯧꯔꯤ
ꯈꯣꯏꯁꯨ ꯆꯥꯛ ꯆꯥꯗ꯭ꯔꯤꯌꯦ
ꯍꯥꯅꯤ ꯑꯗꯨꯗꯤ ꯎꯝ
ꯍꯣꯔꯦꯟ ꯄꯨꯡ ꯅꯤꯄꯥꯜ ꯃꯥꯄꯟ ꯑꯗꯨꯋꯥꯏꯗ ꯆꯥꯒꯅꯤ ꯍꯥꯥ
ꯑꯣ ꯑꯣ ꯑꯕꯣꯛꯇꯣ ꯏꯔꯨꯕ ꯑꯗꯨꯒꯤ ꯉꯥꯏ
ꯍꯧꯖꯤꯛ
ꯇꯥꯕ꯭ꯔꯣ
ꯑꯧ ꯇꯥꯏꯌꯦ ꯑꯕꯣꯛꯀ ꯄꯨꯄꯨꯒ ꯅꯣꯏꯑꯍꯨꯝ ꯈꯛꯇꯔꯥ
ꯍꯣꯏ ꯇꯨꯝꯃꯅꯤ ꯑꯈꯣꯏ ꯑꯍꯨꯝ ꯈꯛꯇ ꯂꯩꯕ
ꯏꯆꯤꯛ ꯆꯤꯛꯅꯅꯤꯅꯦ
ꯑꯉꯥꯡ ꯂꯩꯇꯕꯒꯤ ꯑꯉꯥꯡ ꯂꯩꯇꯕꯩ ꯏꯆꯤꯛ ꯆꯤꯛꯏ
ꯅꯨꯄꯤ ꯊꯤꯔꯣꯅꯦ ꯅꯨꯄꯤ ꯊꯤꯔꯗꯤ ꯈꯔ ꯅꯨꯡꯉꯥꯏꯔꯅꯤ
ꯅꯨꯄꯤ ꯁꯤꯡꯁꯤ ꯀꯔꯟ ꯌꯥꯝ ꯇꯧꯒꯟꯂꯦ
ꯀꯔꯟ ꯇꯧꯔꯣꯏ ꯍꯦ ꯅꯨꯡꯉꯥꯏꯔꯦ ꯅꯪ ꯅꯨꯄꯤ ꯊꯤꯔꯗꯤ ꯆꯥꯛ ꯊꯣꯡꯕꯤꯒꯗꯕꯁꯨ ꯂꯩ ꯀꯣꯝꯃꯦꯗꯅ ꯅꯪꯒꯤ ꯐꯤ ꯁꯨꯕꯤꯒꯅꯤ
ꯑꯊꯤ ꯇꯟ
ꯅꯪꯒꯤ ꯃꯇꯦꯡ ꯄꯥꯡꯒꯅꯤ ꯀꯩꯅꯣ
ꯍꯜꯂꯣ
ꯉꯁꯤ ꯀꯩ ꯅꯨꯃꯤꯠꯅꯣ ꯉꯁꯤ ꯇꯨꯏꯁꯗꯦ ꯇꯥꯏꯌꯦ ꯇꯥꯗ꯭ꯔꯣ ꯇꯥꯏꯑꯕ
ꯀꯩꯅꯣ ꯅꯦꯠꯋꯥꯛ ꯅꯨꯡꯉꯥꯏꯇꯕ ꯃꯥꯜꯂꯦꯅꯦ ꯄꯤꯟ ꯅꯠꯇꯦ ꯍꯟꯗꯛꯁꯦ ꯋꯥꯏ ꯐꯥꯏ ꯊꯝꯃꯦꯕ ꯋꯥꯏ ꯐꯥꯏ ꯊꯝꯗꯤ ꯀꯩꯁꯨ ꯀꯥꯏꯗꯦ ꯀꯩꯅꯣ ꯈꯨꯟ ꯍꯟꯗꯛ ꯅꯦꯠꯋꯥꯛ ꯌꯥꯝ ꯅꯨꯡꯉꯥꯏꯇꯕ ꯃꯥꯜꯂꯦ ꯑꯩꯈꯣꯏ ꯃꯃꯥꯗꯁꯨ ꯉꯁꯥꯏ ꯀꯣꯜ ꯇꯧꯕꯀꯣ ꯁꯨꯞꯆꯠ ꯆꯠꯇꯤꯌꯦ ꯑꯗꯣ ꯉꯥꯍꯥꯛ ꯉꯥꯍꯥꯛ ꯂꯩꯔꯒ ꯀꯣꯜ ꯇꯧꯕ ꯀꯥꯟꯗꯗꯤ ꯆꯠꯂꯦ ꯄꯥꯏꯈꯠꯂꯦ ꯄꯥꯏꯈꯠꯂ ꯀꯥꯟꯗꯁꯨ ꯋꯥꯔꯤ ꯁꯥꯡꯅ ꯁꯥꯕ ꯌꯥꯗꯦꯕ ꯐꯣꯟꯗꯣ ꯃꯩ ꯌꯥꯎꯗꯦ ꯍꯥꯏꯕ ꯕꯦꯇ꯭ꯔꯤ ꯂꯩꯇꯦ ꯍꯥꯏꯕ ꯅꯦꯠꯋꯥꯛ ꯌꯥꯝ ꯅꯨꯡꯉꯥꯏꯇꯦ ꯑꯩꯈꯣꯏ ꯌꯨꯝꯗꯒꯤ ꯑꯁ ꯕꯤꯠ ꯂꯩꯇꯦ ꯀꯤꯠꯆꯟ ꯆꯪꯉꯦ ꯀꯤꯠꯆꯟꯗꯁꯨ ꯁꯨꯐꯪ ꯐꯪꯗꯦ꯫ ꯔꯨꯝꯗꯁꯨ ꯃꯄꯥꯟꯗ ꯑꯣꯏꯔꯀꯥꯟꯗꯗꯤ ꯀꯩꯅꯣ ꯖꯒꯥ ꯑꯃꯗꯗꯤ ꯂꯩꯌꯦꯕ ꯐꯪꯐꯝꯗꯣ꯫
ꯇꯥꯕ꯭ꯔꯥ
ꯀꯩꯅꯣ ꯅꯪꯁꯨ ꯌꯦ ꯋꯥꯏ ꯐꯥꯏ ꯁꯤꯖꯤꯟꯅꯩ ꯍꯥꯏꯔꯒ ꯅꯦꯠ ꯋꯥꯛ ꯀꯩ ꯌꯥꯝ ꯅꯨꯡꯉꯥꯏꯇꯦ ꯈꯣꯟꯖꯦꯜꯗꯣ ꯆꯞꯄꯦ
ꯇꯥ꯭ꯔꯕꫭ ꯍꯜꯂꯣ